ꯍꯜꯂꯣ ꯍꯜꯂꯣ ꯇꯥꯕ꯭ꯔꯣ ꯇꯥꯕ꯭ꯔꯣ ꯇꯥꯕ꯭ꯔꯣ
ꯑꯩꯗꯤ ꯇꯥꯏꯌꯦ ꯑꯩꯗꯤ ꯇꯥꯏꯌꯦ
ꯇꯥꯕ꯭ꯔꯣ ꯇꯥꯕ꯭ꯔꯣ
ꯇꯥꯏꯌꯦ
ꯇꯕꯤꯕ꯭ꯔꯣ
ꯇꯥꯏꯌꯦ ꯅꯪ ꯇꯥ ꯇꯥꯔꯕꯣ
ꯇꯕ꯭ꯔꯣ ꯇꯕ꯭ꯔꯣ ꯇꯥꯗ꯭ꯔꯣ
ꯅꯪ ꯇꯗꯕ꯭ꯔꯣ
ꯍꯜꯂꯣ ꯍꯜꯂꯣ
ꯑꯩꯗꯤ ꯇꯥꯢꯌꯦ ꯅꯪ ꯉꯥꯡ ꯇꯥꯏꯌꯦ ꯇꯥꯏꯌꯦ ꯇꯥꯏꯌꯦ ꯀꯩꯅꯣ
ꯏꯌꯔ ꯄꯤꯁ ꯆꯦꯛ ꯇꯧꯕꯤꯌꯨ
ꯅꯪ ꯉꯥꯡꯉꯤꯗꯣ ꯇꯥꯏꯌꯦ
ꯍꯜꯂꯣ ꯍꯜꯂꯣ
ꯇꯥꯏꯌꯦ
ꯅꯪꯒꯤ ꯇꯥꯗꯤꯌꯦ ꯑꯝꯇ ꯇꯥꯍꯟꯕꯤꯔꯛꯑꯣ
ꯀꯩꯒꯤ ꯑꯣꯏꯖꯥꯠꯅꯣ ꯅꯦꯠꯋꯛꯅꯔꯣ
ꯍꯜꯂꯣ ꯍꯜꯂꯣ ꯇꯕꯤꯕ꯭ꯔꯣ ꯏꯌꯔꯄꯤꯁ ꯍꯥꯞꯄꯗ ꯌꯥꯗ꯭ꯔꯗꯤ ꯍꯥꯞꯇꯕꯤ ꯑꯃꯨꯛ ꯌꯦꯡꯕꯤꯌꯣ
ꯍꯜꯂꯣ
ꯇꯕ꯭ꯔꯣ
ꯇꯥꯏꯌꯦ ꯇꯥꯏꯌꯦ
ꯍꯜꯂꯣ ꯍꯜꯂꯣ
ꯇꯗꯕ꯭ꯔꯣ
ꯏꯁꯀ꯭ꯔꯤꯟ ꯃꯝꯍꯟꯒꯅꯨ ꯏꯁꯀ꯭ꯔꯤꯟ ꯃꯝꯍꯟꯒꯅꯨ ꯑꯗꯨꯒ ꯑ ꯀꯩꯅꯣ ꯏꯁꯀ꯭ꯔꯤꯟ ꯑꯗꯨ ꯃꯥꯒꯤ ꯀꯣꯜꯒꯤ ꯀꯩꯅꯣꯁꯤꯗ ꯄꯦꯖꯁꯤꯗ ꯑꯗꯨꯝ ꯂꯩꯕꯤꯌꯣꯕ ꯅꯠꯇ꯭ꯔꯗꯤ ꯌꯥꯗꯝꯅꯦꯕ ꯇꯥꯗꯝꯅꯦꯕ ꯍꯧꯖꯤꯛꯐꯥꯎ ꯀꯩꯝ ꯇꯥꯗ꯭ꯔꯤ ꯑꯩꯉꯣꯟꯗ
ꯅꯪ ꯉꯥꯡꯉꯤꯗꯨꯗꯤ ꯇꯥꯏꯌꯦ ꯑꯩꯅ ꯑꯩꯅ ꯉꯥꯡꯕꯗꯤ ꯇꯗꯕꯩ ꯋꯥꯅꯤ
ꯑꯣ ꯅꯪ ꯕꯣꯏꯁꯇꯣ ꯌꯥꯝ ꯇꯞꯄꯦ ꯀꯩꯒꯤꯅꯣ
ꯈꯪꯗꯦ ꯇꯗꯤ ꯇꯥꯥꯕ꯭ꯔ
ꯇꯕ꯭ꯔꯣ ꯇꯕ꯭ꯔꯣ
ꯇꯥꯏꯌꯦ
ꯑꯣꯀꯦ
ꯅꯪ ꯇꯥꯗꯕ꯭ꯔ
ꯇꯥꯔꯦ ꯇꯥꯔꯦ ꯚꯣꯏꯁꯇꯣ ꯌꯥꯝ ꯇꯞꯄ
ꯑꯣ ꯇꯞꯄꯒꯤ ꯑꯣꯏꯔꯅꯤ
ꯎꯝ ꯆꯥꯛ ꯏꯁꯤꯡ ꯀꯩ ꯃꯊꯦꯜ ꯆꯥꯔꯒꯦ ꯉꯁꯤꯒꯤ
ꯎꯝ ꯀꯩꯅꯣ ꯑꯂꯨꯒ ꯉꯥꯒ ꯊꯣꯡꯉꯦ
ꯍꯥꯎꯈ꯭ꯔꯦ ꯑꯩꯗꯣ ꯑꯥ ꯕꯣꯔꯤ ꯕꯣꯔꯤꯒ ꯃꯔꯣꯏꯒ ꯊꯣꯡꯕ ꯑꯃ ꯀꯥꯡꯁꯣꯏ ꯑꯃ ꯑꯗꯨ ꯆꯥꯔꯦ
ꯀꯅꯥꯅ ꯊꯣꯡꯉꯦ
ꯀꯩꯅꯣ ꯑꯈꯣꯏꯒꯤ ꯏꯆꯦ ꯄ꯭ꯔꯦꯃꯤꯀꯥꯅ ꯊꯣꯡꯉꯦ
ꯑꯥ ꯃꯤꯡ ꯎꯝ ꯎꯝ ꯃꯤꯡ ꯄꯟꯕ ꯌꯥꯗꯕꯅꯦ
ꯑꯣꯀꯦ ꯑꯣꯀꯦ ꯑꯥꯏ ꯑꯦꯝ ꯁꯣꯔꯤ
ꯀꯃꯥꯏ ꯀꯃꯥꯏ ꯊꯣꯡꯒꯦ ꯃꯔꯣꯏ ꯊꯣꯡꯕꯁꯦ
ꯑꯥ ꯀꯩꯅꯣꯅꯦ ꯑꯩꯁꯦ ꯏꯟꯁꯥꯡ ꯊꯣꯡꯕꯗꯤ ꯕꯣꯔꯤꯒꯨꯝꯕ ꯀꯩꯀꯥ ꯊꯣꯡꯕꯗꯤ ꯀꯌꯥ ꯈꯪꯗꯦ ꯑꯗꯣ ꯑꯩꯅ ꯁꯨ ꯆꯥꯕꯒꯤꯗ ꯊꯦꯡꯅꯔꯤꯁꯦ ꯃꯔꯣꯏꯅꯦ ꯕꯣꯔꯤꯅꯦ ꯑꯗꯒꯤ ꯃꯣꯏꯁꯦ ꯊꯥꯎ ꯉꯧꯔꯒ ꯊꯣꯡꯕ ꯃꯥꯜꯂꯦ ꯊꯥꯎ ꯉꯧꯔꯒ ꯀꯩ ꯍꯥꯏꯅꯤ ꯃꯔꯣꯏ ꯃꯄꯥꯡ ꯐꯖꯅ ꯉꯧꯔꯒ ꯃꯥꯒꯤ ꯃꯇꯝ ꯆꯞ ꯆꯞ ꯆꯥꯅ ꯃꯥꯒꯤ ꯊꯥꯛꯀꯗꯕꯁꯤꯡ ꯏꯟꯁꯥꯡꯗꯨꯗ ꯆꯪꯒꯗꯕ ꯃꯆꯜꯁꯤꯡ ꯐꯖꯅ ꯅꯥꯏꯅ ꯊꯥꯛꯄ ꯃꯥꯜꯂꯦ
ꯀꯩꯅꯣ ꯎꯇꯤ ꯊꯣꯡꯕꯒꯗꯤ ꯍꯩꯕ꯭ꯔꯣ
ꯍꯩ
ꯎꯇꯤ ꯊꯣꯡꯕꯁꯦ ꯀꯃꯥꯏ ꯊꯣꯡꯒꯦ ꯀꯃꯥꯏ ꯀꯃꯥꯏ ꯊꯣꯡꯅꯒꯦ ꯑꯝꯇ ꯍꯥꯏꯕꯤꯔꯛꯎꯅꯦ
ꯎꯠꯇꯤ ꯊꯣꯡꯕ꯭ꯔꯣ ꯑꯥꯥ ꯀꯔꯝꯕ ꯎꯠꯇꯤꯅꯣ ꯑꯁꯪ ꯕꯔꯥ ꯑꯣꯔ ꯅꯠꯇ꯭ꯔꯒ ꯑꯃ ꯌꯦꯂꯣ ꯎꯇꯤꯗꯨꯔꯥ
ꯑꯁꯪꯕꯒꯤ ꯍꯥꯟꯅ ꯍꯥꯏꯕꯤꯔꯛꯑꯣꯅꯦ
ꯑꯁꯪꯕꯒꯤꯗꯤ ꯑꯌꯥꯝꯕꯅ ꯑꯃ ꯄꯥꯡꯈꯣꯛꯂꯥꯗꯣ ꯈꯪꯪꯕꯔ ꯑꯝ ꯃꯅꯤꯡꯗꯒ ꯌꯥꯝ ꯍꯧꯕꯗꯣ ꯈꯣꯡꯕꯥꯟ ꯃꯌꯥꯗꯒꯁꯨ ꯑꯗꯨꯗꯣ ꯑꯗꯨꯝꯕ ꯍꯥꯞꯄꯦ ꯃꯅꯥ ꯃꯁꯤꯡ ꯑꯗꯒꯤꯗꯤ ꯑꯃ ꯁꯦꯕꯣꯠ ꯁꯦꯕꯣꯠꯀꯤ ꯃꯅꯥ ꯑꯅꯧꯕꯗꯣ
ꯎꯝ
ꯑꯗꯩ ꯈꯣꯡꯗ꯭ꯔꯨꯝ ꯈꯣꯡꯗ꯭ꯔꯨꯝꯒꯤ ꯃꯅꯥꯗꯣ ꯑꯗꯨꯁꯨ ꯍꯥꯞꯄꯦ ꯑꯗꯩ ꯑꯗꯨꯗꯒꯤ ꯑꯗꯨꯝ ꯑꯌꯥꯝꯕ ꯃꯤ ꯃꯤ ꯃꯥꯟꯅꯗꯕꯁꯨ ꯃꯥꯟꯅꯗꯕꯅꯦꯕꯀꯣ
ꯎꯝ
ꯇꯤꯟꯃꯥꯏꯅ ꯊꯣꯡꯉꯦ ꯑꯗꯣ ꯎꯝ ꯁꯦꯕꯣꯠ ꯍꯥꯞꯄꯁꯨ ꯌꯥꯕꯅꯦ ꯁꯦꯕꯣꯠ ꯑꯅꯧꯕꯗꯣ ꯑꯗꯨ ꯍꯥꯞꯄꯦ ꯑ ꯁꯪꯅꯕ ꯑꯗꯨꯒ ꯍꯋꯥꯏ ꯆꯦꯡ ꯑꯗꯨꯃꯥꯏꯅ ꯇꯧꯔꯅꯤ ꯊꯥꯎꯒ ꯇꯧꯔꯒ ꯇꯣꯠꯈꯥꯏꯔꯅꯤꯗꯅ ꯑꯗꯨꯒ ꯍꯥꯞꯆꯜꯂꯅꯤ ꯑꯗꯨꯗ ꯎꯁꯣꯏ ꯍꯥꯞꯅꯤꯡꯉꯁꯨ ꯎꯁꯣꯏ ꯍꯥꯞꯄ ꯌꯥꯏ ꯑꯗꯩ ꯈꯣꯡꯗ꯭ꯔꯨꯝ ꯍꯥꯞꯅꯤꯡꯉꯁꯨ ꯑꯩꯈꯣꯏꯗ ꯈꯣꯡꯗ꯭ꯔꯨꯝ ꯍꯥꯞꯄ ꯌꯥꯏ ꯇ꯭ꯔꯣꯕꯣꯠꯁꯨ ꯌꯥꯏ ꯑꯗꯨꯝ ꯂꯣꯏ ꯌꯥꯏ ꯑꯗꯨꯝ ꯍꯥ ꯆꯠ ꯂꯩꯅꯤꯡꯗꯅ ꯍꯥꯞꯅꯤꯡꯕꯗ ꯃꯤ ꯁꯪꯒꯣꯝ ꯍꯥꯞꯅꯕꯁꯨ ꯂꯩꯕꯅꯦ ꯑꯗꯨꯃꯥꯏꯅ ꯍꯥꯞꯄꯒ ꯑꯗꯨꯒ ꯐꯖꯅ ꯇꯣꯈꯥꯏꯔꯅꯤꯗꯅ ꯍꯥꯏꯗꯤ ꯆꯦꯡ ꯍꯥꯞꯅꯤꯡꯉꯁꯨ ꯍꯥꯞ ꯍꯥꯞꯆꯜꯂꯒ ꯑꯗꯨꯒ ꯊꯥꯎꯗꯣ ꯈꯇꯪ ꯍꯥꯞꯄꯒꯅꯤ ꯍꯥꯏꯗꯤ ꯄꯥꯊꯗꯗꯅꯕ ꯑꯗꯨꯒ ꯁꯠ
ꯎꯝ
ꯑꯗꯨ ꯁꯗꯥꯗꯨꯁꯨ ꯈꯔ ꯍꯥꯞꯄꯅꯤ ꯆꯥꯡ ꯑꯃ ꯌꯦꯡꯉꯒ ꯍꯥꯏꯇꯥꯔꯦꯀꯣ ꯇꯤꯗꯨꯒꯤ
ꯎꯝ
ꯑꯗꯨꯒ ꯉꯥꯔꯤꯁꯨ ꯍꯥꯞꯅꯩ ꯉꯥꯔꯤꯗꯨꯗꯤ ꯀꯩꯅꯣ ꯑꯃ ꯄꯥꯊꯕꯗ ꯈꯔ ꯍꯟꯊꯩꯗꯅ ꯑꯗꯨꯒꯤ ꯍꯥꯞꯄꯁꯨ ꯌꯥꯏ ꯍꯥꯞꯇ꯭ꯔꯁꯨ ꯌꯥꯏꯕ
ꯑꯅꯤ ꯗꯨꯒ ꯑꯥ ꯀꯨꯀꯔꯗ ꯗꯨꯝ ꯀꯥꯝꯊꯣꯛꯑꯁꯨ ꯌꯥꯏ ꯅꯠꯇ꯭ꯔꯒ ꯑꯗꯨꯝ ꯐꯨꯠꯂꯁꯨ ꯌꯥꯏ ꯐꯨꯠꯄꯗꯨꯅ ꯀꯨꯏꯅ ꯆꯪꯕ ꯍꯥꯏꯗꯤ ꯃꯨꯟꯕꯗꯣ
ꯎꯝ ꯀꯨꯀꯔꯗ ꯀꯥꯝꯊꯣꯛꯄꯅ ꯊꯨꯕ
ꯑꯗꯣ ꯍꯥꯎꯕꯗꯤ ꯐꯨꯠꯄꯅ ꯍꯦꯜꯂꯦ ꯍꯥꯏꯗꯤ ꯑꯗꯨꯝ ꯀꯪꯖ ꯑꯣꯠꯂ ꯑꯣꯠꯂ ꯂꯩ ꯇꯤꯅꯤꯅꯦꯀꯣ ꯃꯍꯥꯎ ꯂꯩꯕꯗꯤ ꯑꯗꯨꯒ ꯃ ꯀꯨꯀꯔꯗ ꯀꯥꯝꯊꯣꯛꯑꯒ ꯃꯨꯜꯂꯝꯃꯅꯤ ꯍꯥꯏ ꯀꯥꯟꯗ ꯃꯨꯠꯊꯠꯂꯅꯤꯗꯅ
ꯎꯝ
ꯑꯗꯨꯝ ꯊꯠꯂꯒ ꯑꯗꯨꯝ ꯊꯥꯎ ꯀꯩꯀꯩ ꯉꯧꯔꯅꯤ ꯍꯥꯏꯗꯤ ꯊꯥꯎ ꯉꯧꯕꯗ ꯑꯗꯨꯝ ꯇꯤꯜꯍꯧ ꯆꯅꯝ ꯁꯤꯡ ꯃꯔꯣꯏ ꯅꯥꯀꯨꯞꯄꯤ ꯅꯄꯥꯛꯄꯤ ꯂꯣꯏꯅ ꯉꯧꯔꯅꯤ ꯑꯗꯨꯝ ꯍꯥꯞꯅꯤꯡ ꯍꯥꯞꯅꯤꯡꯕ ꯍꯥꯏꯗꯤ ꯃꯔꯨ ꯃꯔꯥꯡ ꯀꯩꯀꯩ ꯑꯗꯨꯝ ꯇꯤꯜꯍꯧ ꯊꯥꯎ ꯉꯧꯅꯕꯗ ꯆꯪꯕ ꯉꯩꯗꯣ ꯑꯗꯨ ꯑꯗꯨꯝ ꯍꯥꯞꯄꯅꯤ ꯊꯥꯎꯒ ꯑꯗꯨ ꯉꯧꯔꯅꯤ ꯑꯗꯨꯒ ꯑꯗꯨꯝ ꯑꯗꯨ ꯍꯥꯞꯆꯤꯜꯂꯅꯤꯗꯅ ꯑꯗꯨꯒꯤ ꯉꯧꯈꯤꯕꯗꯣ ꯑꯗꯨꯒ ꯑꯗꯨꯝ ꯉꯍꯥꯛ ꯀꯨꯏꯅ ꯑꯣꯠꯂꯅꯤꯕ ꯍꯥꯏꯗꯤ ꯍꯣꯏ ꯆ ꯃꯍꯥꯎꯗꯣ ꯈꯔ ꯆꯪꯁꯤꯟꯅꯕ
ꯎꯍꯨꯝ
ꯑꯗꯨꯒ ꯑꯣꯠꯂꯅꯤ ꯑꯣꯠꯂꯅꯤ ꯑꯣꯠꯂꯅꯤ ꯑꯗꯨꯝ ꯑꯗꯨꯒ ꯊꯨꯝ ꯀꯩꯀꯩ ꯐꯗꯤꯒꯣꯝ ꯀꯩꯀꯩ ꯊꯥꯛꯑꯅꯤꯗꯅ ꯑꯗꯨꯒ ꯑꯗꯨꯝ ꯂꯣꯏꯔꯦ ꯆꯥꯕ ꯌꯥꯔꯦ ꯆꯥꯛꯀ
ꯆꯥꯕ ꯌꯥꯔꯦ ꯑꯗꯣ ꯀꯩꯅꯣ ꯄ꯭ꯔꯣꯁꯦꯁꯁꯦ ꯎꯇꯤ ꯌꯦꯂꯣꯒꯤ ꯎꯇꯤꯒꯁꯨ ꯃꯥꯟꯅꯩꯌꯦꯕꯀꯣ
ꯎꯝ ꯌꯦꯂꯣꯒꯤ ꯎꯠꯇꯤꯗꯅꯅꯦ ꯉꯁꯥꯏꯒꯤ ꯑꯁꯪꯕ ꯃꯌꯥꯝ ꯍꯥꯥꯞꯈꯤꯕꯗꯣ
ꯎꯝ
ꯉꯁꯥꯏ ꯍꯥꯏꯈꯤꯕ ꯄꯥꯡꯈꯣꯂꯥ ꯑꯗꯩ
ꯎꯝ
ꯑꯥ ꯃꯅꯥ ꯃꯅꯥ ꯃꯌꯥꯝꯗꯣ ꯑꯁꯪꯕꯗꯣ ꯀꯣꯕꯤꯁꯨ ꯍꯥꯞꯄ ꯌꯥꯕꯅꯦ ꯀꯣꯕꯤ ꯃꯅꯥ ꯑꯔꯤꯕ ꯑꯅꯧꯕꯗꯣ
ꯎꯝ
ꯑꯗꯨ ꯑꯗꯨ ꯑꯗꯨꯝꯕꯗꯣ ꯑꯝꯇ ꯍꯥꯞꯇ꯭ꯔꯁꯨ ꯌꯥꯔꯦ ꯌꯦꯂꯣꯒꯤꯗꯗꯤ ꯌꯦꯂꯣꯒꯤꯗꯅꯦ ꯑꯃꯨꯛ ꯏꯁꯝ ꯁꯝꯃꯦ ꯍꯥꯏꯗꯤ ꯌꯦꯂꯣꯒꯤꯗꯤ ꯑꯗꯨꯝ ꯀꯩꯅꯣ ꯎꯁꯣꯏ ꯃꯇꯝ ꯅꯠꯇꯗꯤ ꯍꯥꯎꯇꯦ ꯑꯇꯩꯗꯗꯤ
ꯍꯥꯏꯗꯤ ꯎꯁꯣꯏꯒ ꯆꯥꯟꯅꯕꯗꯣ ꯌꯦꯜꯂꯣꯗꯗꯤ ꯑꯗꯨꯝ ꯎꯁꯣꯞ ꯀꯩꯀꯥꯗꯁꯨ ꯇꯧꯅꯗ꯭ꯔ
ꯎꯝ
ꯑꯗꯣ ꯉꯥꯏꯅ ꯎꯁꯣꯏꯗꯣ ꯍꯥꯞꯄꯅꯤ ꯑꯗꯨꯒ ꯑꯗꯨꯝ ꯑ ꯃꯒꯟ ꯀꯩ ꯀꯩ ꯍꯥꯞ ꯍꯥꯞꯅꯤꯡꯉ ꯍꯥꯞꯄꯦ ꯑꯗꯨꯝ ꯆꯦꯡ ꯀꯩꯀꯩ ꯍꯥꯞꯅꯤꯡꯉꯒ ꯂꯩ ꯍꯥꯞꯄꯒ ꯑꯗꯨꯝ ꯇꯣꯠꯈꯥꯏꯔꯅꯤꯗꯅ ꯑꯗꯨꯒ ꯑꯗꯨꯝ ꯊꯥꯎ ꯉꯧꯔꯒ ꯑꯗꯨꯝ ꯊꯣꯡꯉꯅꯤ ꯑꯗꯨꯝ ꯆꯞ ꯃꯥꯟꯅꯩ ꯈꯦꯠꯅꯔꯤꯕ ꯍꯥꯏꯕꯕꯨ ꯑꯁꯪꯕ ꯍꯥꯞꯄꯒ ꯑꯁꯪꯕ ꯍꯥꯞꯇꯕꯒ
ꯑꯗꯨꯅꯦꯕ ꯈꯦꯠꯅꯔꯤꯁꯦ ꯃꯍꯥꯎꯗꯤ ꯀꯔꯝꯕꯅ ꯍꯦꯟꯅ ꯍꯥꯎꯒꯦ
ꯃꯍꯥꯎꯁꯦ ꯃꯤ ꯃꯤꯗ ꯄꯨꯔꯦ ꯑꯩꯗꯤ ꯑꯅꯤꯃꯛ ꯍꯥꯎꯋꯦ
ꯑꯥ ꯑꯩꯒꯤ ꯑꯣꯏꯅꯗꯤ ꯎꯝ ꯍꯥꯏꯕꯤꯔꯛꯑꯣ
ꯑꯁꯪꯕꯁꯨ ꯍꯥꯎꯋꯦ ꯌꯦꯂꯣꯁꯨ ꯍꯥꯎꯋꯦ ꯑꯗꯨꯝ ꯍꯥꯎꯋꯦ ꯑꯗꯣ ꯎꯁꯣꯏ ꯃꯇꯝꯗꯗꯤ ꯎꯁꯣꯏ ꯎꯇꯤꯅ ꯍꯦꯟꯅ ꯍꯥꯎꯋꯦ ꯑꯩꯗꯤ
ꯑꯣ ꯎꯁꯣꯏ ꯃꯇꯝ ꯅꯠꯇꯕꯤꯗ ꯍꯥꯎꯇ꯭ꯔꯤꯁꯤꯅ ꯎꯁꯣꯏ ꯃꯇꯝ ꯅꯠꯇꯕꯤꯗ ꯄꯨꯊꯣꯛ ꯎꯁꯣꯏꯁꯦ ꯍꯥꯎꯇꯦꯕꯀꯣ
ꯎꯁꯣꯏ ꯃꯇꯝ ꯅꯠꯇꯕꯤꯗ ꯎꯁꯣꯏꯗꯤ ꯆꯥꯕꯁꯨ ꯐꯪꯗꯦ
ꯎꯝ
ꯅꯪꯗꯤ ꯀꯔꯝꯕ ꯍꯥꯎꯋꯦ
ꯑꯩ ꯎꯇꯤ ꯑꯁꯪꯕꯅ ꯈꯔ ꯄꯥꯝꯃꯤ
ꯑꯁꯡꯕꯅꯥ
ꯑꯁꯪꯕ
ꯑꯣ ꯎꯁꯣꯏ ꯌꯥꯎꯕ ꯌꯥꯎꯗꯕ ꯂꯩꯇꯦ
ꯑꯥ ꯌꯥꯎꯕ ꯌꯥꯎꯗꯕ ꯑꯁꯡꯕꯗꯗꯤ ꯀꯌꯥ ꯌꯥꯎꯗꯕ ꯃꯥꯜꯂꯦ ꯑꯩꯅ ꯆꯥ
ꯎꯝ ꯌꯥꯎꯗꯕꯅꯦ
ꯎꯝ ꯑꯗꯨꯃꯥꯏꯅ ꯆꯥꯔꯛꯑꯦ
ꯑꯩꯗꯤ ꯂꯣꯏ ꯍꯥꯎꯋꯦ ꯑꯅꯤꯃꯛ
ꯎꯝ ꯑꯇꯩꯅ ꯑꯥ ꯍꯥꯏꯗꯤ ꯆꯒꯦꯝ ꯄꯣꯝꯕ ꯈꯣꯠꯄꯗꯤ ꯄꯥꯝꯗꯕ꯭ꯔꯥ ꯀꯃꯥꯏꯅ ꯇꯧꯒꯦ
ꯆꯒꯦꯝ ꯀꯣꯝꯕ ꯄꯣꯛꯄꯗꯣ ꯄꯥꯝꯃꯦ ꯆꯥꯕ ꯌꯥꯗꯕꯅꯤꯅ ꯍꯩ ꯇꯦ ꯍꯥ ꯍꯥ ꯍꯥ ꯅꯥꯕꯒꯤ
ꯑꯣ ꯑꯣ ꯑꯣ ꯊꯣꯡꯕꯗꯤ ꯍꯩꯕꯤꯕ꯭ꯔꯣ
ꯊꯣꯡꯕꯨꯗꯤ ꯍꯩꯈꯤꯕꯅꯦ ꯀꯥꯎꯕꯨ ꯀꯥꯎꯈ꯭ꯔꯦ ꯊꯣꯡꯕꯟꯗꯗꯅ ꯍꯥ ꯍꯥ
ꯑꯣ ꯑꯣ
ꯍꯥꯏꯗꯤꯅꯦ ꯀꯩꯅꯣꯗꯣ ꯑꯃ ꯀꯔꯤ ꯏꯁ ꯄꯨꯝꯍꯟꯕ ꯑꯃ ꯌꯥꯎꯕꯗꯣ
ꯎꯝ
ꯀꯥꯎꯒ꯭ꯔꯦ ꯃꯃꯤꯡꯗꯣ
ꯄꯨꯝꯍꯟꯕ ꯑꯣ ꯀꯩꯅꯣ ꯍꯋꯥꯏꯖꯥꯔ
ꯎꯝ ꯍꯋꯥꯏꯖꯥꯔꯗꯣ ꯆꯥꯕ ꯌꯥꯗꯕ
ꯑꯣ ꯑꯣ
ꯑꯗꯨꯝ ꯀꯩꯅꯣ ꯆꯒꯦꯝ ꯄꯣꯝꯕꯁꯨ ꯑꯗꯨꯝ ꯌꯥꯕꯅꯤ ꯊꯥꯎ ꯉꯧꯁꯜꯂꯅꯤꯗꯅ ꯆꯒꯦꯝꯄꯣꯝꯕꯒꯤꯗꯤ ꯑꯗꯨꯒ ꯑꯥ ꯀꯩꯅꯣ ꯀꯩꯀꯥꯗꯣ ꯎꯝ ꯃꯥꯒꯤꯗꯤ ꯍꯪꯒꯥꯝ ꯍꯪꯒꯥꯝ ꯃꯇꯝꯗ ꯌꯥꯝ ꯆꯥꯅꯩ ꯍꯪꯒꯥꯝ ꯍꯥꯞꯄꯅꯤ ꯅꯥꯀꯨꯞꯄꯤ ꯑꯗꯒꯤꯗꯤ ꯑꯃ ꯀꯔꯤ ꯆꯒꯦꯝ ꯄꯣꯝꯕꯅꯦ ꯆꯪꯕ ꯃꯅꯝ ꯅꯨꯡꯁꯤꯕ ꯑꯃ ꯂꯩꯕꯅꯦ ꯃꯃꯤꯡ ꯀꯥꯎꯈ꯭ꯔꯦ
ꯑꯥ ꯀꯩꯅꯣ ꯄꯥꯈꯣꯟ
ꯑꯥ ꯄꯥꯈꯣꯟꯗ ꯍꯥꯞꯄꯅꯤꯗꯅ
ꯎꯝ
ꯑꯗꯨꯒ ꯑꯣꯅꯏꯗ ꯇꯧꯔꯒ ꯑꯣꯠꯄꯒꯨꯝ ꯇꯧꯕꯅꯦꯕꯀꯣ ꯑꯗꯨꯒ ꯑꯗꯨꯝ ꯑꯣꯠꯂꯅꯤ ꯑꯗꯨꯝ ꯑꯣꯠꯂꯅꯤ ꯑꯗꯨ ꯑꯗꯨꯒ ꯍꯋꯥꯏꯖꯥꯔ ꯀꯩꯀꯥꯁꯨ ꯂꯣꯢ ꯍꯞ ꯈꯤꯗꯅꯤꯅꯦ ꯉꯧꯕ ꯈꯣꯠꯄꯗ ꯉꯧꯗꯨꯕ ꯈꯪꯅ ꯍꯥꯏꯇꯥꯔꯦ ꯑꯗꯨꯒ ꯑꯣꯜꯂꯒ ꯂꯣꯏꯔꯝꯗꯥꯏꯗꯁꯨ ꯅꯨꯄꯥꯈꯣꯟꯗꯣ ꯈꯔ ꯆꯥꯏꯁꯤꯜꯂꯒ ꯍꯥꯏꯗꯤ ꯃꯅꯝꯗꯣ ꯅꯨꯡꯁꯤꯅꯕ
ꯎꯝ
ꯑꯗꯨꯒ ꯑꯗꯨꯃꯥꯏꯅ
ꯑꯗꯨꯝ ꯑꯗꯨꯃꯥꯏꯅ ꯇꯧꯗꯕꯅꯦ ꯀꯥꯎꯗꯤ ꯀꯥꯎꯔꯦ ꯍꯥꯏꯗꯤꯅꯦ ꯀꯨꯏꯔꯦꯕ ꯆꯥꯗꯕ
ꯎꯝ ꯆꯒꯦꯝꯁꯦ ꯀꯔꯝꯕꯅꯗꯤ ꯍꯦꯟꯅ ꯍꯥꯎꯒꯦ ꯍꯥꯏꯗꯤ ꯂꯩꯗꯅ ꯆꯒꯦꯝ ꯃꯈꯟ ꯃꯈꯟ ꯌꯦꯟ ꯆꯒꯦꯝ ꯑꯣꯛ ꯆꯒꯦꯝ ꯉꯥ ꯆꯒꯦꯝ ꯀꯥꯏꯅ ꯂꯩꯗꯅ
ꯑꯗꯨꯗꯤ ꯑꯩ ꯉꯁꯥꯏ ꯍꯥꯞꯄꯗ ꯆꯒꯦꯝ ꯍꯥꯞꯍꯧꯗ꯭ꯔꯦ ꯀꯥꯎꯔꯦ ꯍꯥ ꯍꯥ ꯑꯗꯨ ꯈꯪꯗꯦ ꯑꯃꯠꯇ ꯆꯥꯗ꯭ꯔꯤ ꯑꯩ ꯅꯪ ꯆꯥꯔꯕ ꯎꯝ ꯅꯪ ꯆꯥꯔꯕ ꯀꯔꯝ ꯀꯔꯝꯕ ꯍ
ꯑꯥ ꯂꯣꯏꯅꯃꯛ ꯃꯍꯥꯎ ꯑꯃꯃꯝꯅꯤ ꯑꯃꯇ ꯑꯃꯅ ꯍꯦꯜꯂꯤ ꯍꯥꯏꯕꯁꯦ ꯎꯝ ꯑꯩꯈꯣꯏ ꯑꯣꯛꯅ ꯈꯔ ꯄꯥꯝꯖ